ꯍꯜꯂꯣ
ꯍ ꯇꯏꯌꯦ
ꯆꯥꯛ ꯆꯥꯔꯕꯣ
ꯁꯥꯛꯆꯥꯥꯗ꯭ꯔꯤ ꯑꯩꯗꯣ ꯉꯗꯣ ꯍꯛꯆꯥꯡꯁ ꯉꯝꯗꯕꯤꯩ ꯉꯔꯥꯡ ꯉꯔꯥꯡ ꯑꯌꯨꯛ ꯣ ꯑꯩꯁꯦ ꯕ꯭ꯔꯁ ꯇꯧꯕꯗ ꯆꯤꯟꯖꯥꯛ ꯁꯦꯡꯕꯗ ꯑꯩꯈꯣꯏꯒꯤ ꯊꯨꯛ ꯊꯨ ꯂꯥꯔꯒ ꯑꯣꯟꯅꯤꯡꯕꯗꯣ ꯐꯥꯎꯕ ꯑꯗꯒꯤ ꯑꯩꯁꯦ ꯆꯥꯛ ꯆꯥꯕꯗ ꯌꯥꯗ꯭ꯔꯕ ꯑꯩꯇꯣ ꯑꯌꯨꯛꯁꯤꯃ ꯄꯨꯔꯥ ꯑꯩꯗꯣ ꯉꯔꯥꯡ ꯅꯨꯃꯤꯠꯇꯨꯃ ꯄꯨꯔꯥ ꯑꯩꯁꯦ ꯆꯔꯥ ꯍꯦꯟꯗꯣꯛꯑꯦ ꯅꯨꯡꯗꯥꯡꯗꯣ ꯈꯔ ꯆꯥꯔꯦ ꯑꯗꯨꯒ ꯏꯁꯥꯁꯦ ꯑꯩꯈꯣꯏꯒꯤ ꯅꯝ ꯅꯝꯃꯒ ꯁꯨꯡ ꯅꯨꯡꯉꯥꯏꯇꯕꯗ ꯑꯗꯨꯝ ꯑꯣꯏꯔꯦꯕ ꯍꯧꯖꯤꯛꯄꯨꯗꯤ ꯑꯣꯔꯤꯡ ꯈꯠꯅꯤꯡꯕꯗꯗꯤ ꯐꯈ꯭ꯔꯦꯕ ꯑꯗꯨꯒ ꯑꯃꯨꯛ ꯁꯨꯝꯁꯤꯠ ꯆꯨꯝꯃꯨꯛ ꯐꯥꯗ꯭ꯔꯕ ꯑꯩꯁꯦ ꯑꯍꯤꯡꯁꯤꯗ ꯀꯗꯥꯏꯗꯩꯅꯣ ꯈꯪꯗꯦ ꯑꯩꯈꯣꯏꯒꯤ ꯎ ꯁꯤꯂꯤꯡꯁꯦ ꯑꯩꯈꯣꯏꯒꯤ ꯊꯥꯏꯅꯒꯤ ꯀꯩꯅꯣꯗꯨꯅꯦꯕꯀꯣ ꯑꯩꯈꯣꯏꯒꯤ ꯎ ꯌꯦꯟꯙꯧꯒꯤ ꯐꯛꯅ ꯇꯧꯔꯒ ꯈꯥꯕꯁꯦ ꯐꯦꯂꯤꯡꯗꯨꯅꯦꯕ ꯃꯊꯛꯁꯦ ꯑꯗ ꯍꯧꯗꯣꯡꯁꯦ ꯑꯗꯨꯝ ꯀꯛ ꯈꯛ ꯀꯈ ꯀꯥꯈꯠꯀꯥꯟꯗ ꯑꯗꯨꯝ ꯆꯠꯄ ꯌꯥꯕ ꯑꯣꯏꯕ ꯖꯒꯥꯁꯦ ꯑꯣꯏꯕ ꯃꯅꯨꯡꯁꯦ ꯑ ꯍꯧꯗꯣꯡꯗꯨꯅ ꯀꯥꯡꯍꯟꯕꯊꯛꯁꯤꯗꯒꯤ ꯁꯤꯂꯤꯡ ꯃꯊꯛꯇꯨꯗꯒꯤ ꯇꯧꯔꯒ ꯀꯥꯡꯒꯟꯁꯦ ꯐꯥꯎꯔꯒ ꯑꯃꯨꯛ ꯑꯩꯨꯛ ꯍꯟꯊꯔꯛꯏꯅꯤꯅꯤ ꯑꯍꯤꯡꯗꯨꯗ ꯑꯃꯨꯛ ꯑꯩꯗꯒꯤ ꯑꯃꯨꯛ ꯀꯥꯞꯊꯂꯛꯄꯗꯒꯤ ꯑꯩꯁꯦ ꯀꯩꯅꯣ ꯆꯣꯠꯂꯤꯁꯤꯕꯣꯟ ꯇꯧꯔꯀꯥꯟ ꯁꯤꯗꯤ ꯍꯧꯗꯣꯟꯅꯤꯗ ꯅꯍꯥꯟ ꯍꯧꯗꯣꯟꯁꯨ ꯈꯣꯡꯉꯦꯕꯀꯣ ꯑꯗꯩ ꯏꯁꯥꯁꯦ ꯐꯤꯔꯣꯜꯁꯤꯡꯁꯦ ꯑꯗꯨ ꯂꯣꯏ ꯍꯣꯡꯗꯣꯛꯑꯦ ꯍꯣꯡꯗꯣꯛꯑꯒ ꯑꯃꯨꯛ ꯐꯗꯤꯅ ꯀꯩꯅ ꯆꯣꯠꯍꯜꯂꯒ ꯑꯃꯨꯛ ꯏꯁꯥꯁꯦ ꯈꯔ ꯇꯩꯊꯣꯛꯑꯦ ꯈꯔ ꯆꯣꯡꯉꯝꯒꯗꯕ
ꯑ
ꯑꯗꯨꯗꯨꯒ ꯑꯃꯨ ꯇꯨꯝꯃꯦꯗꯅ ꯑꯗꯒꯤ ꯌꯥꯍꯧꯗꯨ ꯊꯦꯡꯉꯦ ꯍꯧꯒꯠꯂꯛꯄꯗꯗꯤ ꯁꯥꯥꯁꯤꯁꯨ ꯄꯨꯛꯛꯇꯦꯛ ꯇꯦꯛꯑꯦ ꯅꯣꯏꯗꯤ ꯆꯥꯔꯕꯣ
ꯆꯥꯔꯦ ꯑꯗꯨꯕꯨ ꯀꯃꯥꯏꯅ ꯇꯧꯔꯤꯅꯣ ꯍꯥꯏꯗꯤ ꯍꯥꯟꯅꯛ ꯈꯣꯡ ꯈꯣꯡꯉ ꯂꯥꯛꯄꯗꯣ ꯇꯥꯟꯕ ꯌꯥꯗ꯭ꯔꯣ ꯃꯣꯏꯗꯤ ꯌꯥꯝꯅ ꯊꯤꯕꯅꯤꯅꯦ ꯍꯥꯏꯗꯤ ꯀꯩꯝꯇ ꯀꯥꯟꯅꯗꯕꯅꯤ ꯃꯣꯏ ꯂꯩꯕꯁꯦ ꯍꯥꯏꯗꯤ ꯃꯍꯤꯛ ꯄꯨꯁꯤꯜꯂꯛꯀꯅꯤ ꯑꯗꯨ ꯇꯒꯅꯤ ꯀꯥꯟꯅꯕ ꯀꯩꯝꯇ ꯂꯩꯇꯦ ꯃꯣꯏ ꯊꯝꯕꯗ ꯃꯊꯤ ꯃꯌꯨꯡ ꯃꯔꯨꯝꯝ ꯆꯣꯏꯔꯤꯕ ꯑꯗꯣ ꯃꯊꯪꯗꯗꯤ ꯎꯕ ꯎꯕ ꯇꯥꯟꯕ ꯁꯨꯝ ꯇꯥꯟꯗꯕꯒꯤꯨꯝꯗ ꯆꯪꯉꯛꯄꯗꯣ ꯌꯥꯏ ꯌꯥꯏ ꯈꯪꯕꯒꯤꯃꯤ ꯆꯪꯉꯛꯏ
ꯑꯗꯨꯖꯅꯦ ꯑꯩꯈꯣꯏꯒꯤ ꯍꯧꯗꯣꯡ ꯅꯠꯇꯦꯕ ꯃꯤꯒꯤ ꯍꯧꯗꯣꯡꯅꯦꯕ ꯂꯥꯛꯏꯕ ꯃꯌꯥꯝꯁꯦ ꯑꯗꯨꯅꯅꯦ ꯑꯇꯣꯞ ꯤꯡꯒꯁꯤꯗꯀꯣ ꯃꯊꯛꯇꯒꯤ ꯐ ꯏ ꯐꯟ ꯆꯣꯡꯊꯔꯒ ꯑꯍꯤꯡꯁꯤꯗ ꯃꯤꯀꯛꯇ ꯊꯣꯛꯑꯦꯕ ꯈꯪꯗꯅ ꯃꯣꯏꯅ ꯀꯟꯅ ꯆꯣꯡꯊꯔꯛꯄꯒꯤ ꯃꯈꯣꯟꯗꯨꯅ ꯅꯥꯔꯤ ꯌꯩꯔ ꯇꯥꯏ ꯍꯥꯏꯕ ꯈꯪꯕ ꯑꯩ ꯑꯍꯤꯡꯗꯗꯤ ꯃꯤꯁꯨ ꯎꯔꯥꯡꯈꯣꯟ ꯇꯥꯗꯕꯅꯤꯅ ꯈꯤꯇꯪ ꯇꯧꯕꯗ ꯃꯈꯣꯟ ꯑꯗꯨꯝ ꯍꯧꯋꯤꯗꯅꯀꯣ ꯑꯗꯨꯒꯤꯕ ꯑꯁ ꯑꯩ ꯉꯉꯥꯡꯗꯣ ꯀꯌꯥꯝ ꯁꯥꯎꯅꯤꯡꯉꯤ ꯈꯕ꯭ꯔꯥ ꯃꯌꯤꯡ ꯍꯟꯊꯔꯛꯄꯗꯨꯗꯗꯤ ꯇꯨꯝꯕꯁꯨ ꯑꯃꯨꯛ ꯌꯥꯗ꯭ꯔꯦ ꯐꯠꯅ ꯀꯨꯏꯅ ꯏꯁꯥꯁꯦ ꯑꯗꯒꯤ ꯏꯁꯥ ꯑꯈꯔ ꯅꯨꯡꯉꯥꯏꯇ ꯂꯩꯕꯒꯥ ꯑꯗꯒꯤꯗꯤ ꯌꯥꯍꯧꯗꯣ ꯑꯃꯨꯛ ꯊꯦꯡꯉꯦ ꯇꯧꯔꯤ ꯂꯤꯂꯥꯁꯤ ꯐꯥꯎꯕ ꯅꯣꯏꯗꯤ ꯆꯥꯛ ꯏꯁꯤꯡ ꯆꯥꯔꯝꯃꯅꯤ
ꯑꯩꯈꯣꯏ ꯆꯥꯛꯁꯤꯡ ꯆꯥꯛ ꯀꯨꯏꯔ‌ꯦꯗꯤ ꯑꯃꯨ ꯇꯨꯝꯕ ꯇꯨꯝꯅꯤꯡꯉꯦ ꯑꯗꯨ ꯑꯃꯨꯛ ꯆꯥꯕ ꯌꯥꯔꯦ ꯉꯥꯛꯇꯪ ꯂꯩꯔꯗꯤ
ꯀꯩꯀꯩ ꯆꯥꯈ꯭ꯔꯕ ꯑꯝꯇ ꯍꯥꯏꯔꯨꯗꯨꯅ
ꯉꯁꯤꯗꯤ ꯑꯩꯈꯣꯏꯒꯤ ꯀꯩꯅꯣ ꯇꯧꯋꯦꯕ ꯑꯉꯥ ꯌꯥꯎꯗꯗꯤ ꯆꯥꯕ ꯑꯗꯨꯗꯒꯤ ꯍꯋꯥꯏ ꯑꯃ ꯊꯣꯡꯉꯦ ꯑꯗꯒꯤ ꯀꯥꯡꯃꯤꯠ ꯑꯃ ꯃꯦꯠꯂꯦ ꯄꯥꯐꯣꯔ ꯇꯣꯡꯕ ꯍꯧꯔꯦ ꯑꯗꯒꯤ ꯑꯩꯈꯣꯏꯒ ꯅꯥꯀꯟꯒꯤ ꯃꯃꯥꯡꯒꯤ ꯃꯣꯏ ꯃꯧꯗꯨꯅ ꯎꯇꯤ ꯊꯣꯡꯕ ꯎꯇꯤ ꯁꯪꯕ ꯊꯣꯡꯕ ꯊꯤꯜꯂꯦ ꯎꯇꯤ ꯁꯪꯕ ꯆꯥꯔꯦ ꯑꯗꯒꯤ ꯁꯤꯡꯖꯨ ꯈꯔ ꯇꯧꯕ ꯑꯗꯨꯗꯨꯒ ꯑꯗꯨꯗ ꯄꯨꯂꯞ ꯆꯥꯃꯤꯟꯅꯔꯦ ꯑꯗꯨ ꯍꯥꯎꯅ ꯆꯥꯈ꯭ꯔꯦ ꯐꯖꯅ ꯆꯥꯈ꯭ꯔꯦ
ꯎꯝ ꯅꯍꯥꯟꯒꯤ ꯉꯥ ꯃꯈꯩꯗꯨꯗꯤ ꯂꯣꯏ ꯌꯥꯏꯊꯣꯛꯈ꯭ꯔꯕ ꯑꯩ ꯉꯁꯤꯁꯦ ꯀꯔꯤꯝ ꯆꯥꯗ꯭ꯔꯤꯌꯦ ꯀꯩꯅꯣꯝꯇ ꯄꯤꯔꯨꯛꯇꯣ ꯄꯦꯔꯨꯛꯇ ꯑꯩꯅ ꯒꯝꯂꯥꯗꯤ ꯑꯃꯅꯤ ꯍꯦꯛꯛꯇꯠꯂꯒ ꯁꯥꯏꯔꯒ ꯃꯍ ꯌꯣꯠ ꯁꯥꯜꯂꯝꯕ ꯀꯨꯏꯗ꯭ꯔꯤꯗ ꯎ
ꯉꯥ ꯍꯥꯏꯔꯒ ꯉꯥꯁꯨ ꯆꯥꯏ ꯅꯍꯥꯟ ꯉꯥꯗꯣ ꯑ ꯀꯃꯥꯏ ꯇꯧꯋꯤ ꯉꯥ ꯉꯥꯗꯨ ꯉꯧꯊꯣꯛꯑ ꯊꯝꯕꯥ ꯎꯝ ꯂꯧꯊꯣꯛꯑ ꯊꯝꯕ ꯈꯔ ꯂꯩꯌꯦꯕ ꯑꯗꯨꯁꯨ ꯆꯥꯔꯦ ꯑꯩꯈꯣꯏꯃꯥꯏꯅ ꯆꯥꯗꯦ ꯑꯩꯈꯣꯏ ꯃ ꯀꯃꯥꯏꯅ ꯆꯥꯔꯦ
ꯑꯌꯥꯏꯕꯗꯨꯣ ꯃꯩꯗ ꯑꯃꯨꯛꯨꯛ ꯍꯥꯞꯄ ꯅꯠꯇ꯭ꯔꯒ ꯅꯨꯡꯁꯥꯗ ꯐꯧꯗꯣꯛꯑꯣ
ꯇꯧꯔꯤꯅꯦ ꯅꯨꯡꯁꯥ ꯅꯨꯡꯁꯥꯗ ꯑꯃꯨꯛ ꯐꯧꯗꯣꯛꯑꯦ ꯃꯩꯗ ꯑꯃꯨꯛ ꯁꯤꯁꯨ ꯅꯨꯡꯁꯥ ꯁꯥꯗꯕꯅꯤ ꯃꯩ ꯗꯍꯨꯕ ꯑꯗꯨꯗꯨꯒ ꯀꯩꯅꯣ ꯇꯧꯕꯗꯤ ꯉꯧꯕ ꯀꯨꯏꯅ ꯊꯝꯕ ꯅꯨꯡꯉꯥꯏꯔꯣꯏꯅ ꯑꯃꯨꯛ ꯊꯥꯎꯗ ꯑꯃ ꯂꯣꯡꯊꯣꯛꯑꯦ ꯉꯁꯤ ꯑꯃꯨꯛꯗ ꯈꯔ ꯆꯥꯔꯦ ꯈꯔꯃꯨꯛ ꯂꯩꯔꯤ
ꯑꯗꯨꯅꯤ ꯃꯥꯒꯤ ꯃꯅꯤꯡꯜꯒꯤ ꯁꯔꯨꯛꯇꯣ ꯀꯪꯗ꯭ꯔꯤꯐꯥꯎꯗꯤꯤ ꯑꯩꯈꯣꯏꯅ ꯃꯩ ꯈꯔ ꯗꯔꯀꯥꯔ ꯂꯩꯌꯦꯕꯀꯣ ꯃꯩ ꯌꯥꯏꯕ ꯑꯃ ꯅꯠꯇ꯭ꯔꯒ ꯅꯨꯡꯁꯥꯗ ꯐꯧꯕ ꯑꯃ ꯅꯠꯇ ꯇꯥꯔꯗꯤ ꯍꯦꯛ ꯐꯧꯗꯣꯛꯍꯧꯗꯕꯗ ꯌꯥꯏꯍꯧꯗꯕꯗ ꯆꯩꯖꯥꯛ ꯀꯥꯁꯤꯜꯂꯛꯑꯒ ꯑꯗꯨꯝ ꯃꯍꯥꯎꯗꯨ ꯑꯗꯨꯝ ꯃꯥꯡꯈ꯭ꯔ ꯇꯧꯕꯅꯦꯕ ꯑꯗꯨꯗꯨꯅ ꯃꯩꯗ ꯍꯥꯞꯄꯅꯗꯤ ꯈ꯭ꯋꯥꯏꯗꯒꯤ ꯐꯩ ꯇꯉꯥꯏ ꯐꯗ꯭ꯔꯒꯗꯤ ꯅꯨꯡꯁꯥꯗ ꯐꯧꯗꯣꯛꯑꯣ ꯍꯥꯏꯕ ꯋꯥꯅꯤ ꯑꯗꯨꯃꯥꯏꯅ ꯇꯧꯔꯒ ꯊꯝꯕꯗꯤ ꯀꯨꯏꯔ ꯊꯝꯅꯤ ꯍꯥꯏꯗꯅ ꯀꯦꯡꯒ ꯍꯥꯏꯇꯥꯥꯔꯗꯤ ꯑꯗꯨꯒ ꯆꯣꯠꯂꯤ ꯆꯣꯠꯂꯤ ꯃꯔꯤ ꯇꯧꯔꯒ ꯊꯝꯈꯤꯕ ꯄꯣꯠꯁꯦ ꯑꯗꯨꯝ ꯃꯥꯡꯒꯗꯕꯅꯦ ꯑꯗꯨꯗꯤ ꯁꯨꯖꯥ ꯀꯁꯤ ꯊꯜꯂꯝꯃꯒ ꯑꯗꯨꯝ ꯑꯩꯗ ꯑꯗꯨꯃꯥꯏꯅ ꯃꯥꯡꯕ ꯃꯌꯥꯝ ꯑꯃ ꯃꯥꯡꯉꯕꯅꯦ ꯑꯩꯅ ꯍꯦꯛ ꯇꯧꯕꯗ ꯁꯨꯝ ꯑꯗꯗꯤ ꯐꯔꯤꯁ ꯃꯅꯨꯡꯗ ꯍꯥꯞꯄ ꯊꯝꯃꯁꯨ
ꯍꯥꯎꯇꯕꯅꯤꯗ ꯎꯝ ꯐꯦꯤꯁꯇ ꯍꯥꯞꯄꯁꯨ ꯍꯥꯎꯇꯕꯅꯤ ꯍꯣꯏꯗꯣ ꯃꯩ ꯌꯥꯏꯔ ꯑꯃꯨꯛꯅ ꯁꯅ ꯁꯅ ꯑꯗꯨꯝ ꯀꯩꯅꯣ ꯕꯣꯇꯜꯂ ꯍꯟꯖꯤꯜꯂꯒ ꯊꯝꯕꯗꯣ ꯀꯩꯅꯣ ꯇꯧꯋꯦꯅ ꯃ ꯑꯗꯨꯁꯨ ꯃꯆꯨꯝ ꯊꯣꯛꯇꯣꯛꯑꯦꯅ ꯑꯩꯈꯣꯏ ꯃꯥꯅ ꯏꯪꯍꯜꯍꯧꯕꯅꯤ ꯁꯥꯕꯗꯣ ꯈꯔ ꯏꯪꯊꯔ ꯃ ꯍꯥꯞꯇꯣꯏꯅꯦ
ꯎꯝ ꯍꯥꯞꯀꯗꯕꯅꯦ ꯁꯥꯔ ꯍꯥꯞꯄ ꯌꯥꯔꯣꯏꯌꯦ ꯁꯥꯕ ꯍꯥꯏꯁꯤꯗꯤ ꯉꯁꯥꯏꯒꯤ ꯃꯉꯣꯟꯗꯒꯤ ꯅꯪ ꯊꯣꯛꯂꯛꯀꯗꯣꯏꯅꯤꯗꯅ ꯑꯗꯨꯏ ꯃꯅꯤꯟꯗꯨꯅ ꯕꯣꯇꯜ ꯃꯅꯨꯡꯗꯨꯗ ꯌꯥꯎꯁꯜꯂ ꯂꯩꯈꯤ ꯇꯥꯔꯗꯤ ꯂꯤꯛꯂꯥ ꯑꯣꯏꯅ ꯊꯣꯛꯂꯛꯑꯅꯦꯕ ꯂꯤꯛꯂꯥꯒꯤ ꯇꯥꯏꯞꯇ ꯃꯆꯨꯝ ꯊꯣꯛꯂꯛꯑꯅꯦꯕ ꯑꯗꯨ ꯑꯗꯨꯅ ꯑꯃꯨꯛ ꯁꯣꯠꯁꯤꯜꯂꯛꯑꯒ ꯑꯗꯨꯝ ꯁꯨꯖꯥꯛ ꯀꯥꯜꯂꯒ ꯑꯗꯨꯝ ꯄꯨꯝꯕ ꯃꯅꯝꯗ ꯃꯥꯗꯧꯕꯅꯦ ꯆꯥꯕ ꯌꯥꯔꯣꯏꯗꯧꯅꯦ ꯑꯗꯨꯗꯤ ꯅꯣꯏꯒꯤ ꯃꯧ ꯑꯅꯧꯕꯤꯗꯨꯅ ꯎꯇꯤ ꯊꯣꯡꯉꯛꯩꯔꯣ ꯍꯥꯎꯕ ꯍꯥꯎꯕ꯭ꯔꯣ
ꯍꯥꯎꯋꯗ ꯑꯗꯨꯝ ꯃꯣꯏꯗ ꯑꯗꯨꯝ ꯍꯩꯒꯦꯗ ꯍꯥꯏꯗꯤ ꯑꯗꯨꯝ ꯐꯖꯅ ꯆꯥꯕ ꯌꯥꯏꯑꯕ ꯁꯨꯝ ꯐꯖ ꯐꯖꯅ ꯆꯥꯈ꯭ꯔꯦ ꯑꯗꯒꯤ ꯑꯗꯨꯝ ꯍꯣꯏ
ꯃꯥ ꯆꯥꯕ ꯊꯛꯄ ꯊꯣꯡꯕ ꯊꯛꯄ ꯑꯗꯨꯕꯨꯩ ꯇꯟꯗꯤ ꯑꯗꯨꯝ ꯑꯃ ꯅꯨꯡꯊꯤꯜꯁꯨ ꯑꯗꯨꯝ ꯀꯩꯀꯩꯅ ꯑꯗꯨꯝ ꯇꯜ ꯃꯍꯥꯟꯁꯨ ꯄꯣꯔꯣꯊꯥ ꯍꯧꯋꯦꯅ ꯇꯗꯅꯍꯥꯟꯅꯃꯣꯁꯨ ꯃꯣꯏꯒꯤ ꯑꯃ ꯃꯣꯃꯣ ꯍꯥꯏꯕꯗꯣ ꯁꯦꯝꯃꯦꯅ ꯑꯗꯨꯝ ꯄꯨꯂꯞ ꯄꯨꯂꯞ ꯃꯈꯣꯏꯗꯤ ꯃꯥꯡ ꯣꯟꯗ ꯄꯨꯂꯞ ꯄꯨꯂꯞ ꯄꯨꯊꯣꯛꯑ ꯆꯥꯏꯌꯦꯕ
ꯑꯗꯨꯕꯨꯗꯤ ꯑꯉꯥꯡꯗꯨꯣ ꯌꯨꯝꯗ ꯈꯔꯒꯤ ꯑꯩꯈꯣꯏꯒꯤ ꯊꯕꯛ ꯏꯟꯈꯥꯡ ꯈꯔ ꯇꯧꯅꯤꯡꯕ ꯆꯥꯛꯈꯨꯝꯒꯤ ꯊꯕꯛꯀ ꯈꯔ ꯌꯥꯎꯒꯟꯕ ꯑꯉꯥꯡ ꯑꯣꯏꯔꯝꯗꯣꯏꯅꯦꯕ ꯍꯥꯏꯕꯗꯤ ꯃꯣꯏꯒꯨꯝꯕꯒꯤ ꯆꯍꯤ ꯃꯇꯥꯡꯗꯨꯅ ꯍꯦ ꯄꯥꯛꯊꯣꯡ ꯊꯣꯡꯕ ꯍꯩꯒꯗꯧꯕ ꯅꯠꯇꯦ ꯍꯥꯏꯕ ꯑꯩꯈꯣꯏ ꯁꯤꯗ ꯑꯩꯈꯣꯏꯒꯤ ꯏꯆꯥ ꯅꯨꯨꯄꯤꯁꯤꯡꯁꯤ ꯀꯔꯤ ꯇꯧꯍꯟꯒꯦ ꯀꯔꯤꯝ ꯍꯩꯇ꯭ꯔꯤꯁꯤꯅꯤꯅꯦ ꯑꯗꯨꯗꯨꯅ ꯃꯣꯏꯗ ꯈꯔ ꯌꯨꯝꯗ ꯈꯔ ꯊꯕꯛ ꯇꯧꯍꯟꯕ ꯉꯥꯗꯨꯅ ꯐꯩ ꯍꯥꯏꯕ ꯑꯗꯨꯅ ꯈ ꯑꯗꯨꯝ ꯍꯥꯏꯩꯕꯤꯔꯛꯑꯣ ꯐꯔꯕꯅꯦ ꯃꯤꯨꯝ ꯃꯈꯩ ꯄꯥꯝꯕꯗ ꯆꯥꯟꯅꯕ ꯍꯥꯏꯗꯣ ꯑꯣꯏꯗꯣꯏꯅꯤ ꯑꯗꯨꯅ
ꯍꯣꯏ ꯍꯅ ꯏꯟꯖꯥꯡ ꯀꯩ ꯌꯦꯅ ꯊꯣꯡꯒꯗꯧꯕ ꯂꯣꯏꯅ ꯍꯥꯏꯔꯤꯕꯅꯤꯗ ꯑꯗꯨꯕꯨ ꯅꯍ ꯅꯣꯡ ꯊꯤꯜꯂꯒ ꯆꯥꯕꯅꯤ ꯃꯌꯥꯝ ꯄꯨꯂꯞ ꯇꯟꯁꯨ ꯇꯟꯗꯦꯕ ꯑꯗꯨꯝ ꯀꯩꯅꯣ ꯇꯧꯕꯗꯣ
ꯆꯕ ꯁꯥꯕꯗꯣ
ꯐꯔꯤꯅꯤ ꯐꯔꯤꯅꯤ ꯑꯗꯨ ꯃꯥꯅꯤ ꯃꯇꯣꯝꯇꯒ ꯑꯣꯏꯕꯅꯤꯅ ꯑꯗꯨꯝ ꯎꯝ ꯌꯥꯝꯅ ꯅꯨꯡꯁꯤꯅꯅ ꯑꯗꯨꯝ ꯂꯩꯒꯅꯤꯗ
ꯍꯣꯏ ꯑꯗꯨ ꯃꯣꯏꯁꯨ ꯅꯥꯀꯟꯗꯁꯨ ꯀꯩ ꯍꯥꯏꯅꯤ ꯃꯣꯏꯁꯨ ꯏꯪꯈꯣꯜ ꯆꯥꯎꯅ ꯆꯥꯎꯅ ꯂꯩꯕꯅꯤꯅ ꯃꯃꯥ ꯍꯣꯏ ꯀꯩꯀꯩꯅ ꯏꯪꯈꯣꯜ ꯀꯣꯏꯕ ꯄꯥꯗꯦ ꯃꯣꯏꯅꯁꯨ ꯁꯨꯝ ꯏꯃꯨꯡꯒꯤ ꯀꯩꯀꯩ ꯃꯌꯥꯝꯗꯣ ꯑꯗꯨꯨꯝ ꯍꯣꯠꯅꯍꯧꯕꯅꯤꯅꯅꯦ ꯑꯗꯨꯝ ꯍꯍꯩꯕꯗꯣ ꯑꯉꯥꯡ ꯑꯣꯏꯔꯁꯨ ꯑꯗꯨꯝ ꯀꯩꯅꯣ ꯑꯣꯏꯕ ꯑꯗꯨꯃꯥꯏ ꯑꯣꯏꯔꯦꯕ
ꯑꯩ ꯐꯥꯏ ꯑꯗꯨꯗꯤ ꯅꯪꯒꯤ ꯀꯩꯅꯣ ꯑꯗꯨꯗꯤ ꯎꯝ ꯍꯣꯁꯄꯤꯇꯥꯜꯒꯤ ꯊꯕꯛꯇꯨꯗꯤ ꯅꯪ ꯆꯠꯂꯔꯣꯏꯗ꯭ꯔꯣ ꯑꯃ ꯑ ꯅꯥꯀꯟꯗ ꯁꯒꯣꯜꯁꯟ ꯆꯠꯄꯗ ꯎꯝ
ꯎꯝ
ꯍꯜꯂꯣ
ꯇꯥꯕ꯭ꯔꯣ ꯇꯥꯏꯌꯦ ꯇꯥꯏꯌꯦ
ꯇꯥꯏꯌꯦ ꯎꯝ
ꯎꯝ ꯎꯝ ꯑꯗꯨꯗꯤ ꯍꯥꯏꯔꯦ ꯇꯠꯈ꯭ꯔꯦ ꯑꯗꯨꯗꯤ ꯀꯩ ꯍꯥꯏꯕꯅꯣ
ꯑꯣ ꯅꯪꯒꯤ ꯑꯁꯣꯝ ꯅꯥꯀꯟꯗ ꯁꯒꯣꯜꯁꯦ ꯅꯨꯃꯤꯠꯇ ꯅꯪꯒꯤ ꯊꯕꯛ ꯀꯥꯕꯗꯣ ꯑꯗꯨꯇꯪ ꯑꯗꯨꯒ ꯅꯣꯡꯃ ꯈꯛꯇꯪ ꯀꯥꯕꯗ ꯑꯗꯨꯝ ꯇꯣꯛꯑꯕ꯭ꯔꯕ
ꯇꯣ ꯍꯌꯦꯡ ꯑꯃꯝꯇꯒ ꯆꯠꯀꯅꯤ ꯑꯁ ꯑꯗꯨꯒꯤꯁꯨ ꯅꯍꯥꯟꯅ ꯋꯥꯔꯤ ꯌꯥꯝ ꯂꯩꯗ ꯍꯣꯔꯦꯟ ꯀꯣꯟꯅ ꯀꯩꯅꯣ ꯇꯧꯔ ꯍꯥꯏꯔ ꯁꯥꯔꯒꯦ ꯑꯩꯗꯨ
ꯎꯝ
ꯀ
ꯎꯝ ꯆꯐꯨꯠꯀꯨꯝꯕ ꯑꯃ ꯐꯨꯠꯂꯒ ꯆꯥꯗ꯭ꯔꯗꯤ ꯌꯥꯔꯣꯏ ꯏꯁꯥꯁꯦ
ꯐꯦꯗ ꯁꯍꯤ ꯐꯨꯝꯗ꯭ꯔ ꯁꯨꯗꯣꯡ ꯐꯨꯗꯦ ꯈꯪꯗ ꯑꯩꯒꯤꯁꯨ ꯀꯟꯅꯗꯤ ꯍꯥꯏꯔꯛꯄꯅꯦ ꯑꯗꯣ ꯑꯩꯗꯤ ꯑꯃ ꯎꯄꯥꯏ ꯂꯩꯇꯕꯅꯤꯅ ꯏꯃꯥꯟꯅꯕ ꯑꯃ ꯑꯃ
ꯍꯥꯏꯔꯤꯣ ꯑꯗꯨ ꯏꯃꯥꯟꯅꯕꯒꯤ ꯃꯄꯥꯗꯁꯨ ꯅꯍꯥꯟ ꯅꯨꯡ ꯂꯩꯕꯒꯤ ꯇꯧꯗꯅ ꯍꯧꯖꯤꯛ ꯍꯣꯁꯄꯤꯇꯥꯜꯗ ꯀꯩꯅꯣꯕꯨꯩ ꯂꯧꯊꯣꯛꯈ꯭ꯔꯦ ꯑꯗꯨ ꯇꯥꯔꯁꯨ ꯄꯨꯗꯗ꯭ꯔꯤ ꯍꯥꯏꯕꯀꯣ ꯍꯌꯦꯡꯒꯕꯨ ꯄꯨꯗꯗꯣꯏꯅꯤ ꯍꯥꯏ ꯑꯗꯣ ꯍꯌꯦꯡꯁꯦ ꯈꯜꯂꯝꯕꯅ ꯑꯩꯒ ꯃꯥꯒ ꯄꯨꯜꯂꯞ ꯆꯠꯃꯤꯟꯅꯔꯒ ꯑꯗꯩ ꯄꯥꯕꯨꯡꯁꯨ ꯌꯥꯎꯔ ꯑꯗꯨꯃꯥꯏꯅ ꯆꯠꯂꯝꯃꯒ ꯇꯤꯀꯦ ꯇꯧꯒꯈ ꯈꯨꯗ ꯍꯥꯏ ꯄꯦ ꯇꯈꯏ ꯒ ꯇꯧꯕ ꯑꯗꯣ ꯍꯌꯦꯡ ꯆꯠꯆꯕꯅꯤꯅ ꯃꯊꯪ ꯁꯒꯣꯜꯖꯤꯟꯒꯨꯝꯕꯗ ꯇꯥꯗꯣꯏꯔ ꯈꯪꯗꯦ ꯑꯗꯝꯁꯨ ꯍꯥꯏꯒꯦ ꯇꯧꯕꯅꯦ ꯑꯩꯗꯣ ꯏꯔꯥꯏ ꯅꯠꯇ꯭ꯔꯒꯅ ꯑꯗꯨꯃꯥꯏꯅ ꯍꯥꯏꯔꯛꯇꯧꯕ ꯃꯥꯜꯂꯦ ꯍꯥꯏꯗꯤ ꯑꯩꯈꯣꯏ ꯃꯥꯋꯥꯗ ꯂꯩꯕ ꯈꯣꯠ ꯇꯧꯕꯗꯣ ꯍꯥꯏꯕꯨꯗꯤ ꯍꯥꯏꯗ꯭ꯔꯤꯕꯣ ꯑꯩꯈꯣꯏ ꯏꯕꯨꯡ ꯂꯧꯔꯒ ꯑꯩꯈꯣꯏ ꯑꯩꯈꯣꯏ ꯃꯃꯌꯥꯏꯗ ꯇꯧꯔꯒ ꯑꯃꯝꯇ ꯌꯨꯝꯗ ꯂꯩꯕꯗꯣ ꯀꯩ ꯍꯥꯏꯅꯤ ꯑꯗꯨꯝ ꯆꯥꯕ ꯊꯛꯄ ꯇꯨꯝꯕ ꯇꯧꯔ ꯂꯩꯔꯕꯅꯤꯅ ꯀꯩꯅꯣ ꯇꯧꯗ꯭ꯔꯦꯅ ꯂꯥꯏꯔꯤꯛ ꯂꯥꯏꯁꯨꯗ ꯈꯔ ꯄꯥꯅꯕꯅ ꯊꯕꯛꯄꯨ ꯍꯥꯏꯗꯣꯛꯑꯁꯨ ꯍꯥꯏꯗꯣꯛꯇ꯭ꯔꯁꯨ ꯑꯗꯨꯃꯥꯏꯅ ꯈꯜꯂꯒ ꯂꯩꯕ ꯑꯗꯨꯝ ꯏꯔꯥꯏ ꯅꯠꯇ꯭ꯔ ꯅꯣꯡꯃꯥꯏꯖꯤꯡ ꯂꯥꯏ ꯇꯗꯧ ꯃꯥꯜꯂꯦ ꯑꯣꯀꯦ
ꯏꯔꯥꯏ ꯅꯣꯡꯃꯥꯏꯖꯤꯡ ꯉꯥꯏꯁꯦ ꯍꯌꯦꯡ ꯆꯤꯠꯀꯤꯁꯤꯔꯥ ꯑꯩ ꯍꯪꯆꯤꯠꯀꯤ ꯏꯔꯥꯏ ꯅꯣꯡꯉꯥꯏꯖꯤꯡꯖꯔꯕ
ꯍꯣꯏ ꯏꯥꯏꯅꯦ ꯑꯗꯨꯃꯥꯏꯅ ꯁꯤꯗ ꯀꯥꯟꯅꯕꯗꯤ ꯈꯟꯕꯅꯤ
ꯑꯗꯨꯗꯤ ꯎꯝ ꯆꯥꯛ ꯊꯣꯡꯈꯔꯦ ꯆꯥꯛꯇꯤ ꯂꯣꯏꯔꯦ ꯏꯟꯖꯥꯡ ꯊꯣꯡꯗ꯭ꯔꯤꯌꯦ ꯆꯥꯛꯇꯤ ꯔꯥꯏꯁ ꯀꯨꯀꯔꯗꯨ ꯃꯩ ꯃꯩ ꯊꯥꯖꯤꯜꯂꯒ ꯇꯧꯕꯅꯤꯅ ꯏꯁꯝ ꯁꯝꯃꯤꯗꯅ ꯍꯤꯟꯖꯥꯡꯗꯣ ꯊꯣꯡꯗ꯭ꯔꯤꯌꯦ ꯑꯗꯨ ꯑꯩꯈꯣꯏ ꯗꯗꯥꯗꯣ ꯊꯕꯛ ꯇꯧꯕ ꯍꯧꯈ꯭ꯔꯦ ꯑꯗꯨ ꯉꯁꯥꯏꯌꯨꯛꯅ ꯑꯆꯥꯄꯣꯠ ꯁꯥꯕ ꯍꯧꯈ꯭ꯔꯦꯕꯀꯣ ꯑꯗꯨꯒꯤ ꯑꯆꯥꯄꯣꯠꯇꯣ ꯍꯦꯛ ꯁꯥꯕ ꯂꯣꯏꯔꯛꯄꯒ ꯉꯥꯏꯍꯥꯛ ꯂꯩꯣꯏꯔꯒ ꯍꯜꯍꯧꯗꯗꯤ ꯃꯥꯁꯦ ꯑꯩꯈꯣꯏꯒꯤ ꯃꯅꯤꯟ ꯁꯨꯝ ꯆꯠꯈꯤ ꯇꯥꯔꯗꯤꯅꯦ ꯃꯍꯥꯎ ꯋꯥꯠꯂꯦꯕꯀꯣ ꯀꯦꯝꯕꯒꯤ ꯆꯥꯡ ꯋꯥꯠꯂꯤꯦꯕ ꯑꯗꯨꯗꯨꯅ ꯁꯂꯥꯎ ꯍꯟꯖꯤꯜꯍꯧꯗꯕ ꯌꯥꯗꯕ ꯑꯗꯨꯩ ꯑꯩꯈꯣꯏ ꯇꯦꯟꯃꯒ ꯑꯩꯈꯣꯏ ꯦꯝꯃꯒ ꯀꯟꯅ ꯍꯥꯜꯂꯤꯕ ꯑꯗꯨꯒꯤ ꯑꯦꯟꯖꯥꯡꯗꯣ ꯈꯤꯇꯪ ꯇꯞꯅ ꯊꯣꯡꯉꯁꯦꯅ ꯑꯗꯨꯒꯤꯅꯤꯗ ꯑꯩꯅ ꯊꯣꯡꯕꯤꯕꯕꯨꯗꯤ ꯌꯥꯕꯅꯦ ꯑꯩꯁꯨ ꯏꯁꯥꯁꯦ ꯅꯨꯡꯉꯥꯏꯇꯕꯗꯨꯗ ꯑꯩꯁꯨ ꯐꯝꯃ ꯂꯩꯔꯕ ꯃꯔꯨ ꯑꯣꯏꯅ ꯈ꯭ꯋꯥꯡꯁꯦ ꯐꯝꯖꯤꯟꯕ ꯌꯥꯗ꯭ꯔꯦꯕ ꯁꯨꯝ ꯀꯨꯏꯅ ꯀꯨꯏꯅ ꯁꯨꯝꯅ ꯐꯝꯕꯒꯤ ꯇꯧꯕꯗꯨꯗ ꯑꯗꯒꯤ ꯈ꯭ꯋꯥꯡꯁꯦ ꯅꯥꯕ꯭ꯔ ꯍꯧꯖꯤꯟꯈ꯭ꯔꯕꯅꯤꯅꯅꯦ ꯑꯃꯨꯛ ꯐꯝꯖꯤꯜꯂꯨꯕ ꯃꯇꯝꯗ ꯍꯦꯟꯅ ꯑꯃꯨꯛ ꯍꯦꯟꯅ ꯆꯥꯏꯅꯥꯗ ꯑꯃꯨꯛ ꯐꯪꯗꯣꯏꯕ ꯍꯤꯗꯥꯛꯄꯨꯗꯤ ꯂꯩ ꯍꯤꯗꯥꯛꯁꯤꯦ ꯇꯩꯔꯒ ꯉꯥꯏꯍꯥꯛꯇꯪꯗꯤ ꯑꯃꯨꯛ ꯐꯩꯌꯦꯕꯀꯣ ꯑꯗꯨꯝ ꯉꯥꯏꯍꯥꯛꯂ ꯑꯗꯨꯝ ꯍꯧꯔꯛꯑꯦꯕ ꯑꯗꯨꯅ ꯈꯤꯇꯪ ꯏꯁꯥꯁꯦ ꯄꯣꯊꯥꯕꯒꯤ ꯀꯩꯅꯣꯝ ꯌꯥꯎꯗ꯭ꯔꯗꯤ ꯌꯥꯗꯦꯕꯀꯣ ꯈ꯭ꯋꯥꯡꯒꯤ ꯊꯕꯛꯅꯤꯅ ꯑꯗꯨꯅ ꯈꯔ ꯄꯣꯊꯥꯒꯦ ꯇꯧꯕꯅꯦ ꯍꯣꯔꯦꯟ ꯈꯤꯇꯪ ꯐꯔꯛꯑꯀꯥꯟꯗ ꯑꯃꯨꯛ ꯊꯕꯛꯁꯤꯡꯁꯦ ꯑꯩ ꯃꯔꯤ ꯃꯔꯤ ꯑꯃꯨꯛ ꯌꯥꯎꯁꯟꯒꯦ ꯇꯧꯕꯅꯦꯕ ꯉꯔꯥꯡꯗꯤ ꯊꯕꯛ ꯑꯩ ꯑꯩꯒꯤ ꯃꯄ ꯌꯥꯎꯗꯕꯁꯤꯗ ꯄ ꯍ ꯍꯣꯔꯦꯕ ꯊꯕꯛꯁꯦ ꯉꯁꯥꯏꯒꯤ ꯈꯖꯤꯛ ꯈꯔ ꯅꯠꯇꯦꯗꯅ ꯑꯩꯈꯣꯏ ꯇꯧꯔꯤꯁꯤꯗꯤ ꯑꯆꯥꯄꯣꯠ ꯍꯧꯋ ꯍꯦꯜꯂꯄ ꯋꯥꯅꯤ ꯑꯗꯨꯝ ꯑꯌꯨꯛ ꯇꯔꯦꯠ ꯅꯨꯡꯗꯥꯡꯐꯥꯎꯗꯤꯤ ꯁꯨꯡꯂꯦꯝ ꯂꯦꯞꯇꯕꯤꯅꯦꯕ ꯑꯗꯨ ꯂꯞ ꯇꯕꯅꯤꯅ ꯂꯩꯍꯧꯔꯤꯕ ꯃꯣꯏ ꯑꯇꯩ ꯑꯇꯩꯁꯤꯡꯁꯤꯗꯁꯨ ꯑꯋꯥꯕ ꯑꯣꯏꯔꯦꯕ ꯑꯩꯈꯣꯏꯗꯤ ꯃꯤ ꯑꯃ ꯋꯥꯠꯄꯗ ꯌꯥꯝ ꯃꯤ ꯌꯥꯝꯅ ꯑꯩꯈꯣꯏꯒꯤ ꯊꯕꯛ ꯌꯥꯝꯅ ꯍꯨꯗ ꯑꯗꯨ ꯑꯣꯏꯅꯦꯕ ꯑꯗꯨꯅ ꯊꯥꯕꯒꯤ ꯆꯥꯡꯁꯦ ꯑꯩꯈꯣꯏꯒꯤ